ꯇꯥꯕ꯭ꯔꯣ ꯎꯝ ꯑꯩ ꯈꯣꯟꯖꯦꯜ ꯇꯥꯕ꯭ꯔꯣ ꯐꯖꯅ
ꯑ ꯖꯟ ꯇꯥꯏ ꯍꯣꯏ
ꯑꯣ ꯅꯪꯖꯨ ꯇꯥꯏ ꯆꯥꯛ ꯏꯁꯤꯡ ꯆꯥꯅꯔꯕꯣ
ꯍꯣꯏ ꯆꯥꯔꯦ
ꯀꯅꯥ ꯊꯣꯡꯒꯦ
ꯀꯨꯞꯅ ꯏꯃꯅ ꯐꯥꯒꯤ ꯇꯧꯕꯅꯦ
ꯑꯣ ꯈꯪꯉꯦꯗ ꯅꯪ ꯊꯣꯡ ꯍꯩꯔꯝꯃꯣꯏ ꯍꯥꯏꯕ
ꯌꯥꯝ ꯍꯥꯏꯔꯦ ꯍꯥ ꯎꯝ ꯈꯪ ꯕꯤꯔꯦ ꯅꯪꯅ
ꯃꯣꯔꯣꯛ ꯃꯦꯠ ꯃꯣꯔꯣꯛ ꯃꯦꯠꯄꯒ
ꯎꯝ ꯎꯝ ꯑꯗꯨ ꯆꯥꯏ
ꯎꯝ ꯍꯣꯏꯗ ꯊꯣꯡꯗꯕꯤꯗ ꯊꯣꯡꯗꯕꯤꯗ ꯆꯥꯕꯅ ꯍꯦꯟꯅ ꯍꯥꯎꯕꯅꯤꯗ
ꯍꯨꯝ ꯍꯨꯝ ꯍꯣꯏ ꯅꯪꯗꯤ ꯀꯔꯤ ꯆꯥꯔꯦ
ꯉꯁꯤ ꯆꯥꯛ ꯆꯥꯗ꯭ꯔꯤ ꯉꯁꯥꯏ ꯆꯥ ꯅꯨꯡ ꯊꯛꯄꯗ ꯍꯥꯏꯗꯤ ꯑꯗꯨꯗ ꯈꯔ ꯍꯦ ꯍꯦꯟꯅ ꯆꯥꯈꯤꯕꯒꯤ ꯍꯧꯖꯤꯛ ꯂꯥꯝꯗ꯭ꯔꯦꯅ
ꯑꯥ
ꯀꯣꯟꯅꯥ ꯉꯥꯍꯜ ꯂꯩꯔ ꯆꯥꯕꯥ ꯌꯥꯏ꯫
ꯎꯝ ꯍꯣꯏ
ꯎꯝ ꯉꯁꯤꯗꯤ ꯀꯩꯀꯩ ꯆꯠꯊꯣꯛꯀꯗꯕ ꯀꯩꯀꯩ ꯂꯩꯕ
ꯑꯁꯤꯗꯤ ꯑꯗꯨꯝ ꯌꯨꯝꯗ ꯂꯩꯒꯅꯤ
ꯑꯣ ꯌꯨꯝꯗ ꯑꯗꯨꯝ ꯎꯝ
ꯁꯟꯗꯦ ꯑꯣꯏꯕꯅꯤꯅ ꯄꯣꯊꯥꯒꯦ
ꯃꯥꯅꯦ ꯃꯥꯅꯦ ꯄꯣꯊꯥꯒꯗꯕꯅꯦ ꯄꯣꯊꯥꯗꯕꯗꯤ ꯌꯥꯔꯣꯏ
ꯊꯕꯛ ꯂꯩꯕ꯭ꯔ ꯅꯪꯗꯤ
ꯑꯩ ꯉꯁꯤꯒꯤꯗꯤ ꯊꯕꯛ ꯂꯩꯇꯦ ꯉꯁꯥꯏ ꯑꯌꯨꯛꯄꯨꯗꯤ ꯉꯥꯏꯍꯥꯛꯀꯤ ꯃꯃꯥꯡꯗꯕꯨꯗꯤ ꯍꯛꯆꯥꯡ ꯁꯥꯖꯦꯟ ꯈꯔ ꯇꯧꯈ꯭ꯔꯦ ꯑꯗꯨꯒ ꯑꯗꯨꯝ ꯉꯁꯤꯒꯤ ꯑꯗꯨꯝ ꯐ꯭ꯔꯤꯗ ꯂꯩꯔꯦ
ꯎꯝ ꯎꯝ
ꯅꯣꯏꯒꯤꯗꯤ ꯍꯨꯏ ꯍꯧꯗꯣꯡ ꯂꯩꯇ꯭ꯔꯣ
ꯑ ꯍꯣꯏ ꯑꯗꯨꯒꯨꯝꯕ ꯈꯣꯏꯗꯤ ꯊꯝꯗꯦ ꯑ ꯍꯣ ꯅꯪ ꯄꯥꯝꯕ꯭ꯔꯣ
ꯄꯥꯝꯗꯦꯗ ꯅꯪ ꯂꯩꯔꯕꯅꯤꯅ ꯑꯗꯨꯝ ꯊꯝꯗ꯭ꯔꯁꯨ ꯌꯥꯔꯦꯗ
ꯍꯤ ꯍꯤ ꯅꯣꯛꯅꯤꯉꯦ ꯍꯣꯏ ꯍꯣꯏ ꯐꯒꯤ ꯇꯧꯕꯅꯦ ꯑꯦꯗꯤ ꯀꯤꯌꯦ ꯂꯥꯛ ꯍꯏꯕꯨ
ꯎꯝ ꯍꯨꯏ ꯀꯩꯗꯧꯗꯕ ꯍꯨꯏꯗꯤ ꯃꯤ ꯃꯣꯏꯅ ꯍꯦꯟꯅ ꯃꯕꯨꯛ ꯐꯕꯅꯤ
ꯎꯝ ꯁꯤꯄꯤ ꯑꯦꯗꯤ
ꯑꯦ ꯀꯦꯞ ꯆꯤꯛꯇꯕꯅꯦ ꯑꯩꯈꯣꯏ ꯍꯨꯏ ꯑꯃꯨꯕ ꯑꯃ ꯂꯩ
ꯑ
ꯑꯗꯨꯒ ꯍꯧꯗꯣꯡ ꯑꯅꯤ ꯑꯃ ꯂꯩ ꯑꯃꯨꯕꯗꯨꯗꯤ ꯑꯩꯗꯧꯅ ꯑꯗꯨꯝ ꯆꯞ ꯃꯥꯟꯅꯩ ꯑꯃꯨꯕ
ꯁꯦꯖ ꯎꯝ
ꯑꯗꯨꯒ ꯌꯦꯟ ꯉꯥꯅꯨꯁꯨ ꯂꯣꯏꯦ ꯉꯥꯅꯨꯗꯤ ꯌꯥꯝꯗꯦ
ꯑꯥꯎ ꯑ
ꯎꯝ ꯆꯥꯕ ꯈꯣꯠꯄꯒꯤ ꯆꯥꯕ ꯈꯣꯠꯄꯒꯤ ꯂꯣꯏꯕ
ꯑꯆꯥꯥ
ꯎꯝ ꯑꯗꯨꯝ ꯃꯤꯅ ꯂꯩ ꯌꯣꯜꯂꯛꯑꯗꯤ ꯑꯗꯨꯝ ꯌꯣꯟꯕꯁꯨ ꯌꯥꯎꯋꯦ ꯍꯥꯏꯗꯤ ꯀꯨꯝꯍꯩ ꯍꯔꯥꯎꯒꯨꯝꯕ ꯒꯨꯝꯕꯗꯣ
ꯑꯥꯎ ꯑꯥ ꯑ ꯍꯣꯏ
ꯍꯧꯖꯤꯛꯀꯥꯟꯁꯦ ꯌꯥꯝ ꯁꯥꯏꯀꯣ
ꯍꯣꯏ ꯑꯩ ꯉꯔꯥꯡꯗꯤ ꯇꯨꯝꯕ ꯌꯥꯗꯕꯅꯤ ꯑꯗꯨ ꯈꯔ ꯅꯣꯡ ꯇꯥꯕꯤꯒꯦ
ꯎꯝ ꯉꯔꯥꯡꯗꯤ ꯐꯖꯅ ꯌꯥꯛꯑꯦ ꯍꯥꯏꯗꯤ ꯑꯇꯤꯌꯥꯁꯨ ꯄꯨꯔꯥ ꯀꯩꯅꯣ ꯑꯣꯏꯌꯦꯕ ꯂꯪꯉꯒ ꯅꯨꯡꯁꯥ ꯌꯥꯝ ꯁꯥꯏ
ꯍꯣꯏ
ꯍꯧꯖꯤꯛꯁꯨ ꯑꯗꯨꯝ ꯑꯣꯝꯃꯒ ꯁꯥꯔꯤ ꯄꯨꯔꯥ ꯅꯣꯡꯗꯣ ꯇꯥꯗꯕꯅꯤꯅ ꯅꯣꯏ ꯑꯗꯣꯝꯗꯗꯤ ꯅꯣꯡ ꯇꯥꯕ꯭ꯔꯥ
ꯇꯥꯗꯦ ꯉꯔꯥꯡ ꯅꯨꯡꯊꯪꯗꯤ ꯇꯥ ꯎꯝ ꯈꯔꯗꯤ ꯑꯗꯨꯒ
ꯎꯝ ꯅꯨꯡꯗꯥꯡꯁꯨ ꯑꯩꯈꯣꯏ ꯁ꯭ꯋꯥꯏꯁꯨ ꯑꯗꯨꯝ ꯈꯔ ꯈꯔ ꯇꯥꯔꯝꯃꯦ ꯑꯗꯨꯒ ꯎꯝ ꯌꯥꯝ ꯀꯥ ꯍꯦꯟꯅ ꯇꯥꯈꯤꯗ꯭ꯔꯦ ꯅꯪꯗꯤ ꯅꯣꯏ ꯈꯨꯟꯗ ꯂꯩꯕ꯭ꯔꯥ ꯅꯠꯇ꯭ꯔꯒ ꯁ꯭ꯋꯥꯏ ꯑꯅꯛꯄꯗ ꯂꯩꯕ꯭ꯔꯥ
ꯍꯣꯏ ꯈꯨꯟꯗ ꯂꯩꯇꯦ ꯉꯁꯤꯗꯤ
ꯑꯅꯛꯄꯗ
ꯍꯥꯎ ꯑꯅꯛꯄꯗ
ꯑꯣ ꯑꯩꯈꯣꯏꯁꯨ ꯑꯅꯛꯄꯗ ꯑꯗꯨꯝ ꯂꯩ
ꯑꯅꯛꯄꯗꯥ
ꯎꯝ ꯃꯥꯅꯦ ꯃꯥꯅꯦ ꯑꯅꯛꯄꯗ
ꯀꯔꯤ ꯇꯧꯕ꯭ꯔꯥ ꯅꯪꯗꯤ ꯂꯩ ꯀꯔꯤ ꯇꯧꯕ꯭ꯔꯥ
ꯑꯗꯨꯝ ꯀꯩꯝ ꯇꯧꯗꯦ ꯃꯤ ꯃꯤꯔꯦꯝꯅꯦ
ꯏ ꯄꯁꯛꯇ ꯀ꯭ꯂꯥꯁꯠꯇꯕ꯭ꯔꯥꯕ ꯀꯂꯦꯖ ꯀꯨꯝꯕ
ꯑꯗꯨꯝ ꯆꯠꯂꯦ ꯃꯔꯛꯇ ꯑꯩ ꯎꯝ ꯗ꯭ꯔꯣꯞ ꯇꯧꯔꯨꯕꯒꯤꯅꯦ ꯑꯃꯨꯛ ꯅꯧꯅ ꯀꯥꯔꯤ
ꯑꯣ ꯉꯥꯡꯁꯤꯟꯅꯅꯥꯄꯤꯒꯤ ꯄꯨꯔꯝ ꯍꯣꯏ ꯑꯏꯌꯣ
ꯃꯥꯅꯦ ꯃꯥꯅꯦ ꯑ ꯉꯥꯎꯁꯟꯅꯔꯛꯑꯦ ꯑꯗꯨꯅ
ꯏꯃꯥꯒꯨꯝꯕꯅ ꯂꯥꯏꯔꯤꯛ ꯇꯝꯃꯣ ꯍꯥꯏꯕ ꯀꯥꯟꯗ ꯑꯩꯅ ꯅꯥꯎꯔꯤ ꯀꯥꯞꯄ ꯆꯠꯄ ꯑꯗꯨꯒꯤ
ꯎꯝꯝ ꯀꯥꯏꯅꯦ
ꯅꯪꯗꯤ ꯀꯩꯀꯩ ꯇꯧꯕ꯭ꯔꯥ
ꯑꯩꯈꯣꯏ ꯍꯧꯖꯤꯛ ꯀꯌꯥ ꯑꯦꯛꯖꯥꯝ ꯊꯥꯔꯅꯦ ꯑꯦꯛꯖꯥꯝꯅꯦ
ꯎꯝ ꯑꯣ ꯍꯧꯖꯤ ꯍꯧꯖꯤꯛ ꯇꯝꯃꯤꯕ
ꯎꯝ ꯍꯣꯏ
ꯐꯩ ꯌꯥꯝ ꯐꯕꯅꯤ ꯑꯗꯨꯗꯤ ꯂꯥꯏꯔꯤꯛ ꯌꯥꯝ ꯍꯩꯌꯦꯅꯤꯅ ꯑꯩꯈꯣꯏꯒꯨꯝꯕ ꯑꯩꯈꯣꯏꯒꯨꯝꯕ ꯍꯥꯏꯗꯤ ꯑꯐꯠꯇꯕ ꯑꯉꯥꯡ ꯑꯣꯏꯗꯦꯕ
ꯍ ꯍꯥ ꯃꯣꯏꯒꯤ ꯇꯧꯔꯦ ꯑꯩꯈꯣꯏꯒꯤ ꯀꯣꯂꯦꯖ ꯂꯥꯏꯐꯁꯨ
ꯎꯝ
ꯀꯨꯏꯗ꯭ꯔꯦ
ꯑꯣ ꯑꯗꯨꯗꯤ ꯅꯣꯏ ꯅꯨꯄꯤ ꯉꯥꯛꯇ ꯇꯝꯕꯗ ꯇꯝꯕ꯭ꯔꯣ ꯅꯠꯇ꯭ꯔꯒ ꯅꯨꯄꯥ ꯅꯨꯄꯤ ꯄꯨꯟꯕꯗ ꯇꯝꯕ꯭ꯔꯣ
ꯑꯥ ꯄꯨꯟꯕꯟꯅ
ꯑꯗꯨꯝ ꯃꯅꯤꯄꯨꯔꯗ ꯑꯗꯨꯝ ꯃꯌꯥꯝ ꯂꯣꯏ ꯇꯝꯅꯕ ꯖꯒꯥꯗꯨꯔꯣ
ꯍꯣꯏ ꯌꯥꯝ ꯄꯣꯄꯨꯂꯔ ꯑꯣꯏꯕ ꯃꯐꯝꯗꯣ ꯈꯪꯉꯤꯗ
ꯁꯥꯡꯉꯦ ꯁꯥꯡꯉꯦ
ꯃ
ꯑꯗꯨꯗꯤ ꯑꯗꯨꯝ ꯅꯣꯏ ꯂꯩꯗꯨꯁꯨ ꯑꯗꯨ꯭ꯋꯥꯏꯗ ꯑꯗꯨꯝ ꯑꯣꯏꯔꯦꯅꯦ
ꯑꯆꯥꯆꯥ ꯑꯣ
ꯍꯥꯏꯗꯤ ꯑꯗꯨꯝ ꯃꯣꯏ ꯆꯤꯡ ꯆꯤꯡ ꯀꯥꯐꯝꯔꯣꯝꯒꯤ ꯁꯥꯏꯠꯇꯅꯦꯕ ꯅꯪ ꯅꯣꯏ ꯂꯩꯔꯤꯁꯦ
ꯑ ꯍꯣꯏ ꯑꯗꯨꯒꯤ ꯔꯣꯝꯗ
ꯍꯣꯏ ꯑꯗꯨꯝ ꯑꯣꯏꯗꯣꯏꯅꯦꯕ ꯑꯗꯨꯃꯛ ꯗꯥꯏꯔꯦꯛ ꯅꯠꯇ꯭ꯔꯒꯁꯨ ꯑꯗꯨꯣ ꯑꯗꯣꯝ ꯁꯥꯏꯠ ꯑꯣꯏꯔꯅꯦꯕ
ꯎꯝ ꯑꯥ
ꯑꯩꯈꯣꯏꯅ ꯃꯃꯥꯡꯂꯣꯝꯁ ꯍꯦꯛꯇ ꯑꯩꯈꯣꯏꯔꯣꯝꯒꯤ ꯈꯨꯟ ꯂꯣꯝꯗꯅ
ꯑ
ꯎꯝ
ꯂꯩꯕ ꯅꯨꯡꯉꯥꯏꯕ꯭ꯔꯥ
ꯅꯨꯡꯉꯥꯏ ꯑꯃꯨꯛ ꯑꯗꯨꯝ ꯏꯁꯤꯡ ꯊꯨꯝꯕ ꯖꯒꯥꯗꯣ ꯈꯪꯕ꯭ꯔꯥ ꯃꯃꯥꯡ ꯗ ꯏꯁꯤꯡ ꯆꯥꯎꯈꯤꯕꯗꯣ
ꯈꯨꯃꯜꯅ ꯄꯛꯗꯔꯥ
ꯅꯠꯇꯦ ꯑꯗꯨꯗꯒꯤ ꯁꯣꯝ ꯅꯥꯀꯜꯂꯥ ꯇꯨꯔꯦꯟꯒꯤ ꯁꯣꯝ ꯋꯥꯡꯃꯥꯗ ꯇꯨꯔꯦꯟꯒꯤ ꯃꯃꯥꯡꯗ
ꯑꯣ
ꯑꯩꯈꯣꯏ ꯁꯣꯝꯗꯁꯨ ꯅꯣꯏ ꯑꯗꯣꯝꯗꯁꯨ ꯈꯤꯇꯪ ꯅꯥꯀꯟꯗ ꯆꯠꯂꯒ ꯑꯅꯥ ꯂꯥꯏꯌꯦꯡ ꯁꯪ ꯑꯃ ꯂꯩꯗꯅ
ꯎꯝ
ꯑꯗꯨ ꯑꯗꯨ ꯅꯠꯇꯕ ꯑꯩꯈꯣꯏꯒꯤꯅ ꯁꯣꯝꯒꯤꯗꯣ ꯑꯗꯣꯝ ꯃꯥ ꯅꯥꯀꯟꯗ
ꯑꯣ ꯑꯥ ꯑꯥ ꯑꯦꯗꯤ ꯁꯤꯗ ꯂꯩꯔꯁꯨ ꯂꯩ ꯃꯞ ꯐꯝꯒꯨꯝꯕ ꯀꯔꯤꯁꯨ ꯈꯪꯗꯦ ꯄꯛ ꯊꯣꯛꯇꯕꯅꯤꯅ ꯑꯗꯨꯝ ꯀꯣꯂꯦꯖ ꯆꯠꯂꯦ ꯍꯜꯂꯛꯑꯦ ꯀꯥ ꯌꯨꯝꯗ ꯂꯩꯌꯦ ꯑꯗꯨꯃꯥꯏꯅ ꯑꯣꯏ
ꯎꯝ ꯍꯣꯏꯗ ꯌꯥꯝ ꯊꯣꯛꯇꯕꯅ ꯐꯩꯗ ꯁꯛ ꯐꯖꯕꯅꯤꯅ ꯃꯤꯅ ꯑꯃꯨꯛ ꯐꯥꯈꯤꯅꯤ
ꯎꯝ ꯍꯩꯄꯥ ꯑꯥ
ꯑꯁꯦꯡꯕꯅꯦ ꯊꯣꯛꯇꯕꯅ ꯐꯩ ꯑꯃꯨꯛ ꯐꯥꯈ꯭ꯔꯒ ꯃꯤꯅ ꯑꯃꯨꯛ ꯍꯥꯏꯗꯤ ꯑꯃꯨꯛ ꯊꯤꯅꯕ ꯈꯣꯠꯅꯕꯗ ꯑꯃꯨꯛ ꯋꯥꯅꯅꯤꯕ
ꯁꯤꯗꯤ ꯃꯤ ꯐꯕ ꯈꯠꯇꯅꯤꯗ
ꯑꯧ
ꯍꯩ ꯔꯥꯗꯤ ꯄꯥꯝꯗꯕ꯭ꯔꯥ ꯅꯪꯗꯤ
ꯍꯩ ꯍꯥꯏꯕ
ꯍꯩ ꯆꯥꯕ ꯈꯣꯠꯄ ꯂꯩꯁꯥꯕꯤꯗꯤ ꯍꯩ ꯆꯥꯕ ꯈꯣꯠꯄ ꯌꯥꯝ ꯄꯥꯝꯃꯤꯗꯅ
ꯑꯥ ꯍꯣꯏ ꯗꯨꯗꯤ ꯄꯥꯝꯃꯦ ꯁꯤꯡꯖꯨꯒꯨꯝꯕꯗꯤ ꯄꯥꯝꯗꯦ ꯑꯩꯗꯤ ꯍꯩꯒꯨꯝꯕꯗꯤ
ꯑꯣ ꯑꯗꯨꯝ ꯁꯤꯡꯖꯨꯒꯨꯝꯁꯨ ꯃꯤ ꯄꯥꯝꯅꯕ ꯌꯥꯎꯋꯦ ꯍꯥꯏ ꯍꯧꯖꯤꯛꯇꯤ ꯍꯩꯅꯧ ꯃꯇꯝꯅꯤꯗꯅ
ꯎꯝ ꯍꯣꯏ ꯂꯣꯏꯒꯦ ꯇꯧꯔꯦ
ꯀꯥꯡ ꯀꯥꯡ ꯌꯧꯔꯛꯑꯕꯅꯤꯅ
ꯎꯝ ꯁꯤ ꯀꯥꯡ ꯁꯤ ꯃꯤꯇꯩꯈꯣꯏꯒꯤ ꯀꯥꯡ ꯍꯥꯏꯕꯗꯨ ꯁꯤꯗ ꯐꯦꯁ- ꯇꯤꯚꯦꯜ ꯔꯥ
ꯃꯥꯅꯩ ꯑꯗꯨꯒꯤ ꯍꯣꯏ ꯑꯗꯨꯁꯨ ꯐꯦꯁꯇꯤꯚꯦꯜ ꯃꯈꯜ ꯑꯃꯅꯦ ꯍꯥꯏꯗꯤ ꯃꯣꯏꯒꯤ ꯍꯥꯏꯗꯤ ꯂꯥꯏ ꯈꯣꯏꯔꯝꯕꯒꯤ ꯇꯥꯏꯞꯇ ꯇꯧꯗꯣꯏꯅꯦꯕꯀꯣ
ꯑꯥ ꯑꯥ
ꯑꯗꯨꯒ ꯀꯥꯡ ꯆꯤꯡꯉꯀꯥꯟꯗ ꯃꯣꯏꯒꯤ ꯀꯥꯡ ꯆꯤꯡꯕꯒꯤ ꯃꯣꯏꯒꯤ ꯕꯥꯃꯣꯟꯒꯤ ꯃꯥꯝꯗꯣꯞ ꯂꯩꯕꯗꯣ
ꯑꯥ
ꯑꯗꯨꯒꯨꯝꯕꯗ ꯄꯨꯟꯅ ꯄꯨꯟꯅ ꯃꯣꯏ ꯂꯥꯗꯨꯝ ꯊꯧꯔꯝ ꯇꯧꯕꯗ ꯌꯥꯎꯕ ꯈꯣꯠꯄꯁꯤꯡꯗ ꯈꯦꯆꯤ ꯄꯨꯟ ꯄꯨꯟ ꯆꯥꯕ
ꯑꯣ ꯑꯗꯨ ꯑꯗꯨ ꯆꯥꯕꯗꯨ ꯀꯅꯥꯅ ꯊꯣꯡꯕꯤꯒꯦꯔꯥ
ꯑꯗꯨ ꯊꯣꯡꯕꯗꯣ ꯃꯣꯏꯒꯤ ꯑꯗꯨꯝ ꯃꯣꯏ ꯃꯤ ꯄꯨꯟ ꯄꯨꯟꯅ ꯇꯧꯔꯒ ꯊꯣꯡꯗꯣꯏꯅꯦ ꯍꯥꯏꯗꯤ ꯃꯣꯏ ꯂꯩꯀꯥꯏꯗꯨꯒꯤꯅꯤ ꯈꯪ- ꯗꯦ ꯃꯒꯤ ꯀꯣꯂꯨꯨꯞꯇꯣ ꯑꯗꯨ ꯃꯣꯏ ꯑꯗꯨ ꯃꯣꯏ ꯃꯤ ꯄꯨꯟꯁꯤꯟꯅꯔꯒ ꯑꯗꯨꯝ ꯃꯌꯥꯝꯒꯤ ꯄꯨꯂꯞ ꯊꯣꯡꯗꯨꯏ
ꯑꯣ
ꯑꯅꯝꯕꯅꯗꯤ ꯍꯧꯖꯤꯀꯤ ꯍꯥ
ꯑꯁꯤꯒꯤ ꯅꯨꯃꯤꯠꯇ ꯎꯝ ꯂꯩ ꯅꯨꯄꯥ ꯈꯣꯏꯅ ꯅꯨꯄꯤꯒꯤꯗꯨꯃꯛ ꯐꯅꯦꯛꯀꯨꯝꯕ ꯑꯗꯨꯒꯨꯝꯕ ꯄꯤ ꯗꯨꯃꯥꯏꯅ ꯄꯤꯕ꯭ꯔꯥ ꯒꯤꯐꯀꯨꯝꯕ
ꯑꯥ ꯑꯗꯨꯃꯥꯏꯅ ꯑꯗꯨꯝ ꯈꯨꯗꯣꯜ ꯄꯤꯅꯩ ꯑꯗꯨꯒ ꯑꯗꯨꯝ ꯀꯥꯡ ꯀꯨ ꯃꯦꯟ ꯑꯣꯏꯅ ꯀꯥꯡꯒꯤ ꯀꯣꯏ ꯆꯠꯅꯕ ꯀꯥꯏꯅ ꯍꯥꯏꯅꯕꯗꯣ ꯑꯗꯨꯝ ꯍꯥꯏꯗꯤ ꯂꯥꯏ ꯈꯨ ꯃꯔꯨꯑꯣꯏ ꯂꯥꯏ ꯈꯣꯏꯔꯝꯕ ꯆꯠꯄ ꯍꯥꯏꯇꯥꯔꯦ ꯐꯤ ꯑꯉꯧꯕꯒꯨꯝꯕ ꯁꯦꯜꯂ ꯈꯣꯠꯂ ꯂꯥꯏ ꯈꯣꯏꯔꯝꯕꯒꯤ ꯗ꯭ꯔꯦꯁꯇꯣ ꯑꯗꯨꯒꯨꯝꯕ ꯁꯦꯠꯂ ꯈꯣꯠꯂꯒ ꯕꯣꯔꯅꯤ ꯈꯣꯠꯄ ꯇꯧꯕ ꯍꯥꯏꯗꯤ ꯕ꯭ꯂꯦꯁꯤꯡ ꯅꯤꯕꯗꯣ
ꯍꯣꯏ ꯍꯣꯏ
ꯎꯝ ꯃꯔꯨ ꯑꯣꯏꯅ ꯀꯩꯅꯣꯒꯤꯗꯣ ꯀꯣꯅꯨꯡ ꯃꯃꯥꯡꯂꯣꯝꯗ ꯂꯩꯕꯗꯣ
ꯑꯣ
ꯎꯝ ꯆꯠꯄꯖꯦ ꯆꯠꯇ꯭ꯔꯤꯗ ꯑꯗꯨꯗ ꯂꯥꯏꯛ ꯈꯣꯏꯔꯝꯃꯤꯟꯅꯒꯗꯕ ꯆꯠꯃꯤꯟꯅꯒꯗꯕ ꯃꯤꯗꯣ ꯂꯩꯇ꯭ꯔꯝꯅꯤꯅ ꯀꯃꯥꯏ ꯆꯠꯇꯣꯏꯕ
ꯁꯦꯁ ꯇꯜꯂꯗꯤ ꯇꯜꯂꯦ ꯍꯥꯏꯌꯨꯅ ꯇꯟꯕꯒꯤ ꯑꯣꯏꯔꯝꯃꯅꯤ ꯑꯟ ꯉꯔꯥꯡꯗꯣ ꯑ ꯑꯩꯒꯤ ꯏꯃꯥꯟꯅꯕꯤ ꯉꯔꯥꯡ ꯑꯩꯒꯤ ꯏꯃꯥꯟꯅꯕꯤꯗꯣ ꯑꯗꯨꯗ ꯆꯠꯄꯅꯦꯕ ꯑꯗꯨꯒ ꯐꯅꯦꯛ ꯄꯨꯔꯒ ꯂꯥꯛꯄ ꯑꯗꯨꯒꯤ ꯑꯩꯗꯤ ꯂꯥꯏꯛ ꯑꯗꯨꯒꯨꯝꯕ ꯄꯤꯅꯕ꯭ꯔꯥꯀꯣꯅ
ꯎꯝ
ꯍꯪꯕꯨꯗꯤ ꯍꯥꯡꯗꯦ ꯃꯉꯣꯟꯗꯗꯤ ꯑꯗꯨꯕꯨ ꯑꯩ ꯏꯊꯟꯗ ꯑꯗꯨꯃꯥꯏꯅ ꯈꯟꯗꯅ ꯇꯣꯛꯈꯔꯥꯝꯅꯤ
ꯎꯝ ꯑꯗꯨꯝ ꯃꯣꯏ ꯒꯤꯞꯀꯨꯝꯕ ꯄꯤꯅꯕꯅꯤꯗ ꯍꯥꯏꯗꯤ ꯂꯥꯏ ꯈꯣꯏꯔꯝꯕ ꯑꯗꯨꯝ ꯆꯠꯅꯕꯅꯦ
ꯑꯥ
ꯏꯕꯥꯏꯅꯤ ꯌꯧꯔꯛꯑꯕꯅꯤꯅ
ꯍꯣꯏ
ꯅꯪꯗꯤ ꯄꯥꯝꯗꯕ꯭ꯔꯥ ꯍꯥꯏꯗꯤ ꯃꯗꯨꯒꯨꯝꯕ ꯑꯩꯈꯣꯏꯔꯣꯝ ꯑꯩꯈꯣꯏꯔꯣꯝꯒꯤ ꯗ꯭ꯔꯦꯁꯇꯣ ꯍꯥꯏꯗꯤ ꯁꯦꯠꯄ ꯄꯥꯝꯗꯕ꯭ꯔꯥꯕ ꯍꯥ
ꯄꯥꯝꯃꯦ ꯌꯥꯝ ꯐꯖꯩꯌꯦ
ꯎꯝ ꯑꯗꯨꯝ ꯅꯣꯏꯔꯣꯝꯒꯤꯖꯨ ꯑꯗꯨꯝ ꯐꯖꯩꯗ ꯐꯖꯥ ꯐꯖꯕ ꯃꯥ ꯃꯥ ꯃꯥꯒꯤ ꯌꯨꯅꯤꯛ ꯌꯨꯅꯤꯛ ꯑꯣꯏꯕ ꯑꯃꯃꯝ ꯂꯣꯏ ꯂꯩꯗꯅ
ꯑꯥ ꯑꯥ ꯂꯩ
ꯎꯝ ꯑꯩꯈꯣꯏꯒꯤ ꯅꯠꯇꯕꯅꯤꯅ ꯂꯥꯏꯛ ꯌꯥꯝ ꯍꯦꯟꯅ ꯄꯥꯝꯕꯗꯣ ꯃꯤꯒꯤ ꯑꯗꯨꯃꯥꯏꯅ ꯑꯣꯏ ꯁꯤꯁꯨ ꯌꯥꯝ ꯇ꯭ꯔꯥꯏꯗꯣꯏꯅꯦ
ꯅꯣꯏ ꯅꯃꯥꯟꯅꯕꯤꯒ ꯂꯩꯇ꯭ꯔꯣ ꯍꯥꯏꯖꯦ ꯅꯣꯏ ꯇꯝꯃꯤꯟꯅꯕꯗ ꯂꯥꯏꯔꯤꯛ ꯇꯝꯃꯤꯟꯅꯕ ꯈꯣꯠꯄꯗ ꯑꯗꯨꯝ ꯃꯈꯣꯏꯔꯣꯝꯒꯤ ꯃꯤ
ꯎꯝ ꯑꯗꯨꯝ ꯅꯣꯏ ꯀꯣꯏꯕ ꯆꯠꯄ ꯈꯣꯠꯄꯗꯒ ꯑꯗꯨꯝ ꯁꯦꯠꯃꯤꯟꯅꯗ꯭ꯔꯣ ꯍꯥꯏꯖꯦ
ꯎꯝ ꯑꯁ ꯌꯥꯝꯅ ꯅꯣꯏ ꯂꯥꯏꯛ ꯑꯗꯨꯒꯨꯝꯕ ꯗ꯭ꯔꯦꯁꯇꯤ ꯃꯄꯥꯡ ꯍꯥꯞꯄ ꯅꯨꯡꯉꯥꯏꯇꯦꯅ ꯂꯥꯏꯐ ꯄ꯭ꯔꯣꯒ꯭ꯔꯥꯝꯒꯨꯝꯕ ꯂꯩꯕ ꯅꯨꯃꯤꯠ ꯅꯠꯇ꯭ꯔꯗꯤ ꯑꯗꯨꯒꯤ ꯄ꯭ꯔꯣꯒ꯭ꯔꯥꯝ ꯂꯛꯄꯗꯣ ꯉꯥꯏꯕꯅꯦ ꯖꯦ
ꯎꯝ ꯍꯥꯏꯗꯤ ꯑꯍꯣꯏ ꯅꯃꯥꯟꯅꯕꯤꯒꯨꯝꯕꯒꯤ ꯂꯨꯍꯣꯡꯕꯒꯨꯝꯕꯗ ꯆꯠꯄ ꯌꯥꯏ
ꯑꯥ
ꯑꯗꯨꯃꯥꯏꯅ ꯅꯪꯗꯤ ꯂꯨꯍꯣꯡꯈ꯭ꯔꯕꯣ
ꯎꯝ ꯂꯨꯍꯣꯡꯈ꯭ꯔꯦ ꯑꯉꯥꯡ ꯑꯅꯤ ꯂꯩ
ꯑꯗꯨꯗꯤ ꯑꯩ ꯑꯩꯅ ꯑꯅꯤ ꯍꯦꯜꯂꯤꯅꯦ
ꯁꯦꯁ ꯃꯔꯤ ꯁꯨꯔꯦꯕ
ꯎꯝ ꯀꯨꯏꯗ꯭ꯔꯤ ꯑꯃ꯫
ꯑꯩꯗꯤ ꯑꯅꯤ ꯈꯛꯇ ꯂꯩ ꯅꯨꯄꯥ ꯑꯃꯑꯗꯨꯁꯨ꯫
ꯎꯝ ꯑꯩꯈꯣꯏꯗꯤ ꯅꯨꯄꯥ ꯉꯥꯛꯇꯅꯤ꯫
ꯅꯩꯅꯦ꯫
ꯎꯝ ꯑ ꯑꯗꯨꯝ ꯅꯨꯄꯤ ꯐꯪꯅꯕ ꯑꯗꯨꯝ ꯍꯣꯠꯅꯒꯤꯅꯤ꯫
ꯎ ꯃꯇꯦꯡ ꯄꯥꯡꯕ ꯌꯥꯏ ꯅꯪꯁꯨ ꯄꯥꯡꯕꯤꯕ ꯌꯥꯏ
ꯍꯥꯥ
ꯑꯩ ꯅꯨꯄꯤ ꯐꯪꯅꯤꯡꯉꯥꯏ ꯃꯇꯦꯡ ꯄꯥꯡꯕꯤꯕ ꯌꯥꯏ ꯍꯥꯏꯕ
ꯃꯥꯅ ꯃꯥꯥꯟ
ꯃꯍꯥꯛꯍ
ꯄꯥꯡꯒ ꯂꯣꯏꯔꯦ ꯀꯩꯅꯣ
ꯎꯝ
ꯅꯪꯗꯤ ꯐꯨꯠꯕꯣꯜꯒꯨꯝꯕꯗꯤ ꯌꯦꯡꯗꯕ꯭ꯔꯥ
ꯑꯁ ꯐꯨꯠꯕꯣꯜꯗꯤ ꯄꯛ ꯌꯦꯡꯗꯦ ꯑꯣ ꯏꯟꯇꯔꯦꯁ ꯂꯩꯇꯦ
ꯎꯝ ꯑꯩꯁꯨ ꯌꯥꯝ ꯀꯥꯏꯟꯅ ꯂꯩꯇꯦ ꯑꯗꯨꯕꯨ ꯑꯩꯅ ꯄꯥꯝꯕ ꯂꯝꯗꯣ ꯑꯗꯨꯒꯨꯝꯕ ꯇꯥꯔꯛꯄ ꯀꯥꯟꯗ ꯈꯔ ꯈꯔ ꯌꯦꯡꯕ
ꯑ ꯀꯅꯥꯅꯕꯣ ꯁꯄꯣꯔꯠ ꯇꯧꯕ꯭ꯔꯥ ꯑꯗꯨ ꯅꯪꯗꯤꯦ
ꯇꯃ ꯑ ꯄꯣꯣꯔꯇꯨꯒꯜꯒ ꯅ ꯎꯝ